ꯇꯥꯕ꯭ꯔꯣ ꯇꯥꯏꯌꯦ ꯇꯥꯏꯌꯦ
ꯎꯝ ꯇꯥꯏꯌꯦ ꯇꯥꯏꯌꯦ ꯀꯗꯩꯅꯣ
ꯇꯨꯝ ꯑꯁ ꯇꯨꯝꯃꯨꯔꯝꯅꯤꯅꯦ ꯑꯍꯤꯡꯖꯤꯅ ꯅꯪ ꯀꯔꯤ ꯂꯩꯔꯦ
ꯎꯝ
ꯏꯁꯩꯗꯤ ꯉꯥꯏꯒꯤꯒꯦꯅ ꯂꯩꯔꯤ
ꯋꯥ ꯑꯩꯁꯨ ꯌꯦꯡꯒꯦꯅ ꯇꯧꯔ ꯉꯥꯛꯇꯪ ꯎꯏꯗꯔꯨꯔꯦ
ꯎꯝ ꯍꯨꯡ
ꯀꯩꯅꯣꯒ ꯇꯧꯗ꯭ꯔꯣ ꯅꯪ ꯕꯦꯠꯇꯤꯡꯒ ꯇꯧꯗ꯭ꯔꯣ
ꯕꯦꯠꯇꯤꯡ ꯇꯧꯕꯅꯦ ꯅꯍꯥꯟꯗꯤ ꯃꯥꯡꯉꯦ
ꯎꯝ ꯀ꯭ꯌꯥꯝ ꯀ꯭ꯌꯥꯝ ꯇꯧꯔꯤꯕ ꯅꯪꯗꯤ
ꯑꯦ ꯌꯥꯝ ꯆꯥꯎꯅ ꯇꯧꯕ ꯅꯠꯇꯦꯗ ꯂꯨꯄꯥ ꯌꯥꯡꯈꯩ ꯆꯥꯝꯃ ꯌꯥꯡꯈꯩ ꯆꯥꯝꯃ ꯁꯨꯝ ꯊꯥꯕꯅꯦ ꯃꯣꯏꯒꯤ ꯀꯩꯅꯣꯗ ꯑꯣꯏꯅ ꯊꯥꯗꯦꯗ ꯑ ꯒꯣꯜ ꯆꯟꯕ ꯃꯁꯤꯡꯗꯣ ꯑꯣꯏꯅ ꯊꯥꯕ ꯍꯥꯏꯇꯥꯔꯦ ꯑꯗꯨꯗꯨꯅ ꯄ꯭ꯔꯤꯗꯤꯛꯁꯟ ꯇꯧꯕꯗꯣ ꯌꯥꯝ ꯕꯦꯔꯥ ꯀꯥ
ꯒꯣꯜꯒꯨꯝꯕ ꯀꯩꯒꯨꯝꯕ ꯄ꯭ꯔꯤꯗꯤꯛꯁꯟ ꯇꯧ
ꯍꯥꯏꯗꯤ ꯇꯥꯏꯌꯦ
ꯍꯥꯏꯗꯤ ꯒꯣꯜꯒꯨꯝꯕ ꯀꯔꯤꯒꯨꯝꯕ ꯄ꯭ꯔꯤꯗꯤꯛꯁꯟ ꯇꯧꯕꯁꯤꯗꯤ ꯌꯥꯝꯅ ꯕꯦꯔꯥ ꯇꯥꯏꯌꯦꯕ
ꯑꯗꯨꯅꯦ ꯀꯔꯤꯒꯨꯝꯕ ꯗꯥꯎꯌꯥꯗꯅ ꯍꯦꯛ ꯆꯨꯝꯃꯒꯅ ꯄꯨꯜꯂꯞ ꯐꯪꯗꯣꯏꯅꯦ
ꯎꯝ
ꯊꯣꯏ ꯊꯣꯏꯕꯒꯤ ꯇꯧꯕꯗꯣ ꯑꯗꯨꯗꯤ ꯕꯦꯔꯥ ꯀꯥꯏ ꯍꯥꯏꯗꯤ ꯄꯩꯁꯥꯗꯣ ꯌꯥꯝꯗꯦꯕ
ꯎꯝ
ꯎꯝ ꯀꯩꯅꯣ ꯑꯣꯏꯅ ꯇꯧꯕꯅ ꯐꯥꯕ
ꯑꯗꯨ ꯃꯥꯏ ꯑꯣꯠꯁ ꯅꯨꯡ ꯅꯦꯝꯕꯒꯤꯅꯦꯕ
ꯃꯥꯅꯦ ꯑꯗꯨꯕꯨꯗꯤ
ꯏꯃꯥꯟꯅꯕ ꯑꯃ ꯑꯩꯈꯣꯏ ꯁꯤꯗ ꯂꯩꯃꯤꯟꯅꯕ ꯑꯃ ꯃꯥꯏ ꯂꯨꯄꯥ ꯂꯤꯁꯤꯡ ꯀꯌꯥ ꯅꯤꯄꯥꯟꯂ ꯇꯔꯨꯛꯂ ꯐꯪꯈ꯭ꯔꯕꯅꯦ ꯍꯟꯗꯛꯀꯤꯗ
ꯑꯣ ꯐꯩꯏꯅꯦ ꯑꯗꯨꯗꯤ
ꯃꯣꯏꯗꯣ ꯀꯃꯥꯏꯅ ꯊꯥꯕꯅꯣ ꯈꯪꯗꯦ ꯑꯃ ꯎꯝ ꯃꯣꯏ ꯃꯤꯁ ꯑꯅꯤ ꯑꯍꯨꯝ ꯁꯨꯃꯥꯏꯅ ꯊꯣꯏꯅꯤ ꯁꯨꯃꯥꯏꯅ ꯊꯣꯏꯅꯤ ꯍꯥꯏꯔ ꯊꯥ ꯄꯨꯟꯅ ꯊꯥꯕꯤꯗꯣ
ꯑꯣ ꯑꯥ ꯑꯗꯨꯃꯥꯏꯅ ꯇꯧꯕꯤꯗꯨꯁꯨ ꯌꯥꯕꯅꯦ ꯌꯥꯕꯅꯦ
ꯑꯗꯨꯅ ꯍꯦꯟꯅ ꯐꯩ ꯍꯥꯏꯕ ꯅꯣꯏ ꯀꯅꯣꯒꯤꯗꯣ ꯒꯣꯜ ꯃꯁꯤꯡꯗ ꯊꯥꯕꯗꯒꯤꯗꯤ ꯔꯤꯛꯁꯅꯤꯗ ꯑꯅꯤꯃꯛ ꯄꯨꯗꯤ ꯑꯗꯨꯏ ꯇꯥꯔꯒꯁꯨ ꯄꯣꯖꯤꯕꯤꯂꯤꯇꯤ ꯈꯤꯇꯪ ꯋꯥꯡꯕ ꯇꯤꯝ ꯂꯩꯗꯅ ꯑꯗꯨꯃꯥꯏꯅ ꯑꯅꯤ ꯑꯍꯨꯝ ꯄꯨꯜꯂꯒ ꯑꯃꯨꯛꯇꯪ ꯄꯣꯕꯗ ꯃꯣꯏꯁꯨ ꯂꯣꯏꯕꯒꯤ ꯋꯥꯅꯤ
ꯃꯥꯅꯦ ꯃꯥꯅꯦ ꯑꯗꯨꯅꯗꯤ ꯐꯩꯅꯤ ꯀꯩꯅꯣ ꯍꯥꯏꯗꯤ ꯈ꯭ꯔꯒ ꯍꯥꯏꯔꯛꯏꯗꯣ ꯈꯟ ꯈꯟ ꯊꯥꯔꯒ ꯂꯣꯏꯔꯦ ꯀꯩꯅꯣ
ꯎꯝ ꯑꯣꯏ ꯗꯨ ꯅꯍꯥꯟ ꯋꯥꯔꯝꯒꯅꯤꯍꯦ
ꯃꯥꯥꯡꯉꯦ ꯃꯦ ꯂꯨꯄꯥ ꯆꯥꯝꯕ꯭ꯔꯤ ꯆꯝꯉꯥ ꯁꯨꯔꯦ ꯍꯥꯏꯔꯒ
ꯑꯩꯕꯨꯗꯤ ꯊꯥꯗꯦꯗ ꯄꯩꯁꯥꯒ
ꯑꯦ ꯁꯨꯝ ꯕꯤꯠ ꯇꯧꯕꯅꯦ ꯑꯗꯨꯗ ꯇꯧꯈ꯭ꯔꯦꯗꯅ ꯕꯤꯠꯇꯣ ꯐꯖꯅ
ꯈꯔ ꯀꯥꯟꯅꯒꯗ꯭ꯔꯅ ꯇꯧꯕꯅꯤ ꯀꯩꯅꯣꯝ ꯀꯥꯟꯅꯔꯦꯕ
ꯀꯥꯟꯅꯔꯦ ꯐꯖꯟꯅ ꯇꯧ ꯌꯥꯕ ꯅꯠꯇꯦ
ꯄꯩꯁꯥ ꯄꯥꯏꯕ ꯅꯣꯏꯅ ꯈꯔ ꯃꯥꯡꯗꯅꯕꯨ
ꯑꯁ ꯀꯔꯥꯏꯗꯩ ꯄꯩꯁꯥ ꯄꯥꯏꯕꯅꯣꯗ ꯆꯥꯅꯤꯡꯉꯥꯏ ꯊꯛꯅꯤꯡꯉꯥꯏꯕꯨ ꯆꯥꯅꯤꯡꯉꯥꯏ ꯊꯛꯅꯤꯡꯉꯥꯏꯕꯨ ꯂꯩꯁꯜꯂꯛꯇ꯭ꯔ ꯀꯥꯟꯁꯤꯗ ꯄꯩꯁꯥ ꯄꯥꯏꯕꯌꯦ
ꯈꯪꯖꯔꯦꯍꯦ ꯒꯥꯔꯤ ꯑꯆꯧꯕ ꯒꯥꯔꯤ ꯑꯆꯧꯕ ꯇꯣꯡꯕ ꯅꯣꯏꯅ ꯆꯥꯅꯤꯡꯉꯥꯏ ꯊꯛꯅꯤꯡꯉꯥꯏ ꯂꯩꯇ꯭ꯔꯦꯅ ꯍꯥꯏꯔꯗꯤ
ꯀꯥꯏꯗꯒꯤ ꯒꯥꯔꯤ ꯑꯆꯧꯕ ꯇꯣꯡꯉꯦꯅ ꯍꯦꯛꯇ ꯀꯩꯅꯣ ꯇꯧꯕ ꯅꯠꯇꯦꯅꯦ ꯅꯪꯕꯣ ꯒꯥꯔꯤ ꯑꯆꯧꯕ ꯇꯣꯡꯕ ꯈꯨꯗꯤꯡꯃꯛ ꯄꯩꯁꯥ ꯄꯥꯏ ꯍꯥꯏꯕꯗꯨꯗꯤ ꯁꯣꯏꯗ꯭ꯔꯣ
ꯄꯥꯏꯗ꯭ꯔꯒꯁꯨ ꯈꯔꯗꯤ ꯂꯩꯒꯗ꯭ꯔꯣ ꯅꯠꯇꯦꯕ ꯆꯥꯛ ꯆꯔꯥ ꯇꯥꯜꯂꯒ ꯆꯥꯕ ꯀꯥꯡꯕꯨꯨꯗꯨꯅ ꯀꯥꯔ ꯊꯧ
ꯀꯥꯔ ꯊꯧ ꯀꯥꯔ ꯊꯧꯕꯗꯨꯗꯤ ꯅꯪꯕꯨ ꯑꯔꯥꯏꯕꯅꯦꯃꯤ ꯇꯥꯕ꯭ꯔꯣ ꯀꯥꯔ ꯊꯧꯕꯗꯨꯗꯤ ꯑꯔꯥꯏꯕꯅꯦꯃꯤ
ꯀꯔꯤꯅꯣ ꯂꯨꯔꯤꯁꯤꯅ
ꯂꯨꯄꯥ ꯂꯥꯛ ꯑꯃ ꯄꯤꯕꯤ ꯀꯩꯅꯣ ꯇꯧꯔꯨꯔꯖꯨ ꯑꯗꯨꯝ ꯍꯥꯏꯗꯤ ꯐꯪꯉꯦ ꯍꯥꯏꯕ ꯀꯥꯔꯗꯨꯗꯤ ꯂꯥꯏꯔꯕ ꯑꯃꯅꯁꯨ ꯑꯗꯨꯝ ꯇꯣꯡꯕ ꯌꯥꯏ ꯍꯥꯏꯕꯅꯤꯗ
ꯍꯣꯏ ꯍ ꯉꯁꯤ ꯀꯩ ꯃꯊꯦꯜ ꯆꯥꯅꯕ
ꯉꯁꯤꯗꯤ ꯀꯩꯅꯣ ꯇꯧꯋꯦ ꯑꯥ ꯃꯥꯏꯔꯦꯟ ꯑꯝꯒ ꯉꯥ ꯑꯇꯥꯎꯕ ꯑꯃꯒ ꯇꯧꯔ ꯆꯥꯔꯦ
ꯑꯁ ꯅꯨꯡꯗꯥꯡꯁꯤꯗ ꯃꯥꯏꯔꯦꯟ ꯆꯥꯕꯗꯤ ꯄꯨꯛ ꯅꯨꯡꯁꯤꯠ ꯀꯥꯔꯣꯏꯗ꯭ꯔꯣ
ꯀꯩꯁꯨ ꯇꯧꯗꯦꯗ ꯆꯥꯏꯗ ꯑꯗꯨꯝ
ꯅꯨꯁꯤꯠ ꯌꯥꯝ ꯆꯥꯎꯕꯅꯤ ꯃꯏꯔꯦꯟꯖꯦ ꯆꯥꯟꯅꯗꯕ ꯃꯤꯗꯗꯤ ꯗꯨꯝ ꯅꯨꯡꯁꯤꯠ ꯀꯥꯕꯅꯦ ꯃꯥꯥꯏꯔꯦꯟ ꯆꯥꯕ
ꯥꯈꯪꯗꯦ ꯇꯣꯏ ꯇꯣꯏ ꯆꯥꯃꯟꯗꯅ ꯀꯦꯝ ꯇꯧꯗ꯭ꯔꯦ ꯅꯪꯗꯤ ꯀꯩꯀꯩ ꯆꯥꯔꯕ
ꯉꯁꯤꯗꯤ ꯀꯔꯤ ꯏꯟꯖꯥꯡꯅꯣ ꯆꯥꯒꯤꯗꯨꯕ ꯑꯩꯕꯣ ꯀꯥꯎꯕꯨ ꯀꯥꯎꯔꯦ ꯀꯥꯎꯕꯨ ꯀꯥꯎꯔꯦ ꯀꯨꯏꯃꯟꯒꯤꯗ
ꯑꯁ ꯀꯩꯅꯣꯅꯦ ꯍꯥꯏꯁꯤꯕꯣ
ꯀꯩ ꯀꯩꯅꯣ ꯆꯝꯐꯨꯠꯄꯨ ꯏꯔꯣꯝꯕꯔ ꯆꯥꯈꯤꯕꯗꯣ ꯀꯥꯎꯒ꯭ꯔꯦ ꯑꯣ ꯏꯔꯣꯝꯕ ꯑꯣꯔꯃꯥꯜꯂꯦ
ꯎꯝ
ꯊꯥꯡꯖꯤꯡꯒ ꯏꯔꯣꯜꯂꯦ
ꯑꯁ ꯑꯍꯥꯎꯕꯅꯤꯅꯦ ꯑꯗꯨꯗꯤ
ꯑꯍꯥꯎꯕꯤꯗꯤ ꯑꯗꯣ ꯑꯩꯅ ꯇꯧꯕꯅꯤꯅ ꯍꯥꯎꯋꯦ ꯃꯍꯥꯎ ꯑꯃꯥ ꯊꯣꯔꯛꯑꯦꯔꯥ
ꯑꯣꯍꯣ ꯍꯣ ꯇꯣꯉꯥꯟꯕ ꯐ꯭ꯂꯦꯚꯔ ꯑꯃ
ꯑꯥ ꯑꯁ ꯃꯤ ꯇꯥꯔꯗꯤ ꯊꯥꯖꯔꯣꯏꯅ ꯑꯧꯅ ꯇꯧꯕꯅꯦꯍꯦ ꯅꯉꯣꯟ ꯍ ꯀꯅꯥꯝꯗꯤ ꯆꯥꯎ ꯌꯥꯔꯣꯏꯌꯦ
ꯅꯁꯥꯕꯧ ꯆꯥꯅꯤꯡꯗꯕꯒꯤ ꯁ꯭ꯇꯦꯖꯇꯨꯔꯥ
ꯃꯥꯅꯤ ꯑꯗꯨꯝ ꯊꯥꯡꯖꯤꯡꯗꯨ ꯌꯥꯎꯅꯤꯅ ꯑꯗꯨꯝ ꯗꯤꯜ ꯂꯦꯜꯂꯒ ꯆꯥꯔꯦꯗꯅ
ꯁꯥꯏꯖꯟꯒ꯭ꯔꯦꯕ
ꯎꯝ ꯑꯁꯥ ꯊꯥꯡꯖꯤꯡꯗꯨꯕꯨꯗꯤ ꯌꯥꯝ ꯍꯥꯎꯋꯦ ꯌꯦꯟꯁꯥꯡꯗꯣꯦ ꯍꯥꯎꯇ꯭ꯔꯁꯨꯖꯨ ꯊꯥꯡꯖꯤꯡꯗꯣ ꯐꯖꯟꯅ ꯃꯄꯨꯝ ꯑꯃ ꯊꯣꯛ ꯍꯥꯞꯆꯤꯟꯕꯅꯦ ꯏꯊꯟ ꯆꯥꯔꯁꯨ
ꯑꯥ
ꯁꯦꯕꯣꯠꯇꯣ ꯑꯅꯤ ꯑꯅꯤ ꯍꯥꯏꯁꯦ ꯌꯥꯝ ꯆꯥꯎꯕ ꯅꯠꯇꯦꯗ ꯑꯗꯨ ꯇꯧꯔꯒ ꯊꯥꯡꯖꯤꯡ ꯄꯤꯛ ꯊꯟꯅ ꯍꯥꯞꯆꯤꯟꯕꯅꯦ
ꯐꯖꯔꯝꯃ ꯍꯥꯎꯕꯗ ꯂꯣꯢꯔꯝ ꯁꯦꯕꯣꯠ ꯁꯦꯕꯣꯠ ꯌꯥꯟꯕꯅꯤꯅꯦ ꯑꯗꯨꯗꯤ
ꯎꯝ ꯁꯦꯕꯣꯠ ꯌꯥꯝ ꯊꯥꯡꯖꯤꯡ ꯏꯔꯣꯝꯕꯗ ꯁꯦꯕꯣꯠ ꯁꯨꯝ ꯊꯥꯛꯄ
ꯐꯔꯦ ꯐꯔꯦ
ꯑꯗꯨꯗ ꯁꯨꯝ ꯐꯖꯔꯤꯕ ꯍꯥꯏꯕꯕꯨ ꯉꯥꯔꯤꯗꯨꯁꯨ ꯑꯃꯨꯛ ꯃꯆꯥ ꯑꯃꯈꯛꯇ ꯉꯥꯏꯔꯝꯃꯤꯅꯦꯃꯤ ꯑꯩꯁꯨ ꯂꯩꯕꯗꯨ ꯀꯥꯎꯔꯕ ꯂꯩꯕꯗꯤ ꯍ ꯂꯩꯩꯕꯗꯨ ꯀꯥꯎꯔꯕ ꯑꯗꯒꯤ ꯃꯣꯔꯣꯛꯁꯤꯁꯨ ꯑꯁ ꯑꯩꯅ ꯍꯥꯟꯅ ꯃꯣꯔꯣꯛꯇꯣ ꯍꯥꯟꯅ ꯆꯥꯝꯃꯨꯔꯦ ꯉꯥꯔꯤꯗ ꯊꯥꯛ ꯉꯥꯔꯤꯗꯨꯁꯨ ꯑꯃꯨꯛ ꯍꯥꯞ ꯆꯥꯛꯃꯥꯏꯗ ꯉꯥꯟꯒꯦ ꯇꯧꯕꯅꯦ ꯄꯨꯟꯅ
ꯎꯝ
ꯑꯗꯨ ꯀꯟ ꯃꯣꯔꯣꯛꯇꯨꯗꯤ ꯍꯥꯞꯆꯤꯜꯂꯕ ꯑꯗꯨꯒ ꯉꯥꯔꯤꯗꯣ ꯑꯃꯠꯇ ꯉꯥꯔꯤꯗꯣ ꯍꯥꯥꯞꯆꯤꯜꯂꯦ ꯃꯣꯔꯣꯛꯇꯨ ꯈꯔꯁꯨ ꯌꯥꯝꯃꯦꯕ
ꯎꯝ
ꯑꯗ ꯑꯩꯅ ꯑꯁ ꯇꯣꯛꯑꯣꯗ ꯆꯥꯝꯃ ꯆꯥꯝꯒ꯭ꯔꯝꯅꯤꯅ ꯑꯃꯨꯛ ꯍꯥꯞꯆꯤꯜꯂꯨꯔꯗꯤ ꯑꯃꯨꯛ ꯀꯣꯛꯐꯥꯏ ꯀꯥꯟꯅꯕꯅꯦ ꯑꯗꯨꯅ ꯂꯧꯊꯣꯛꯇ꯭ꯔꯕ ꯑꯗꯣ ꯍꯥꯞꯆꯜꯂꯦ ꯑꯗꯨꯒ ꯑꯍꯥꯟꯕ ꯏꯟꯁꯥꯡꯁꯦ ꯀꯩꯅꯣ ꯇꯧꯀꯥꯟꯖꯦ ꯃꯣꯛ ꯁꯥꯗꯧ ꯃꯥꯟꯗꯕ ꯍꯥꯏꯇꯥꯔꯦ ꯑꯦꯔꯥ ꯂꯣꯏ ꯍꯥꯞꯆꯟꯕꯅꯤꯗꯅ ꯃꯣꯔꯣꯛ ꯃꯈꯩꯗꯨꯁꯨ ꯉꯔꯤꯗꯨꯁꯨ ꯌꯥꯎ ꯐꯖꯔꯦ
ꯍꯥꯎꯕꯅ ꯂꯣꯏꯔꯝꯃꯅꯦꯕ
ꯍꯥꯎꯋꯦꯍꯦ ꯅ ꯏ ꯆꯥꯍꯧꯗꯕꯒꯤꯅꯦ ꯅꯣꯏ ꯆꯥꯅꯤꯡꯉꯕꯗꯤ ꯏꯟꯁꯥꯡ ꯎꯁꯦ
ꯃꯟꯅꯦ ꯎꯝ ꯍꯎꯔꯝꯃꯅꯤ
ꯍꯨꯝ
ꯎꯁ ꯅꯪꯗꯤ ꯍꯣꯔꯦꯟ ꯌꯦꯡꯉꯣꯏꯗ꯭ꯔꯣ
ꯌꯦꯡꯗꯣꯏꯅꯦ ꯌꯦꯡꯗꯣꯏꯅꯦ ꯌꯦꯡꯕ꯭ꯔꯥ ꯇꯨꯝꯕ꯭ꯔꯥ ꯀꯩꯅꯣꯝꯗꯤ ꯇꯧꯔꯅꯤ
ꯕꯦꯠꯇꯤꯡ ꯇꯧꯁꯜꯂꯨ ꯀꯩꯅꯣ
ꯏꯁ ꯄꯩꯁꯥꯗꯨꯕꯨ ꯂꯩꯔꯗꯤ ꯕꯦꯠꯇꯤꯡꯗ ꯅꯠꯇꯦ ꯂꯣꯏ ꯇꯧꯗ꯭ꯔꯨꯔꯤꯅꯦ ꯄꯩꯁꯥꯗꯨ ꯂꯩꯇꯕꯩꯅꯤꯅꯦ ꯂꯨꯄ ꯇꯔꯥꯐꯎ ꯄꯥꯏꯗ꯭ꯔꯦ
ꯃꯥꯅꯤꯅꯦ ꯂꯥꯏꯔꯕ ꯁꯥꯔꯅꯣ ꯌꯦꯡꯅꯤꯡꯗ꯭ꯔꯦ
ꯎꯝ ꯎꯝ ꯎꯝ ꯎꯝ ꯇꯔꯥꯗꯨꯕꯨ ꯂꯩꯔꯝꯃꯗꯤ ꯉꯁꯥꯏꯅ ꯀꯩꯅꯣꯝ ꯅꯠꯇ꯭ꯔ ꯀꯩꯅꯣꯝ ꯆꯥꯔꯨꯔꯅꯤ ꯃꯤꯃꯤꯗꯕꯨ ꯑꯣꯏꯔꯁꯨ ꯆꯥꯔꯅꯤ
ꯃꯥꯅꯤꯅꯦ
ꯇꯔꯥꯗꯨ ꯂꯩꯇꯕꯩꯅꯤꯅꯦ ꯏꯔꯣꯟꯗ꯭ꯔꯦ ꯏꯟꯁꯥꯡ ꯑꯔꯩꯕ ꯈꯔ ꯆꯥꯔꯤꯁꯦ
ꯃꯥꯅꯦꯕ
ꯑꯥ ꯑꯁ ꯍꯣꯔꯦꯟ ꯄꯨꯡ ꯀꯌꯥꯗꯩꯅꯣ ꯂꯩꯔꯤꯁꯦ
ꯕꯂꯣ ꯃꯈꯥꯏꯗꯩ ꯂꯩꯕꯅꯦ
ꯋꯥꯠꯇ꯭ꯔꯦꯅꯦ ꯑꯗꯨꯗꯤ
ꯋꯥꯠꯇ꯭ꯔꯦ ꯑꯁ ꯑꯩꯗꯤꯉꯣ ꯈ꯭ꯋꯥꯡ ꯅꯥꯕꯗ ꯌꯥꯗ꯭ꯔꯦꯕ ꯀꯃꯥꯏꯅ ꯀꯥꯏ ꯌꯦꯡꯗꯣꯏꯅꯣ ꯈꯪꯗꯦꯕ ꯅꯣꯏ ꯑꯗꯨꯋꯥꯏꯗ ꯈ꯭ꯋꯥꯡ ꯆꯤꯡꯊꯣꯛꯐꯝꯒꯤ ꯂꯩꯇ꯭ꯔꯣ
ꯑꯃꯗꯤ ꯂꯩꯕꯅꯦ ꯎꯝ ꯇꯨ ꯈꯪꯗꯦꯅ ꯃꯣꯏꯗꯣ ꯁꯔꯀꯥꯔꯒꯤ ꯑꯣꯏꯕꯅꯦꯕ ꯑꯦ ꯅꯠꯇꯦ ꯅꯠꯇꯦ ꯃꯣꯏ ꯁꯔꯀꯔꯒꯤ ꯅꯠꯇꯦ ꯃꯣꯏꯗꯣ ꯇꯉꯥꯟꯅ ꯄ꯭ꯔꯣꯕꯦꯠ ꯑꯣꯏꯅ ꯁꯔꯀꯥꯔ ꯍꯣꯁꯄꯤꯇꯥꯜ ꯃꯅꯥꯛꯇ ꯂꯩꯕꯅꯦ
ꯑꯣ
ꯄꯩꯁꯥ ꯀꯌꯥ ꯀꯌꯥ ꯂꯧꯕꯅꯣꯗꯤ ꯈꯪꯗꯦ ꯃꯤꯕꯨꯗꯤ ꯑꯗꯨꯝ ꯂꯥꯛꯅꯕꯅꯤ ꯑꯩꯩꯅꯣ ꯅꯪ ꯀꯔꯤ ꯇꯧꯔꯨꯕꯩꯗꯣ ꯅꯪ ꯈ꯭ꯋꯥꯡ ꯀꯩꯅꯣ ꯇꯧꯋꯦ ꯍꯥꯏꯗꯨꯕꯨ
ꯈꯪꯗꯦꯕꯣ ꯀꯩꯗꯧꯕꯅꯣ ꯌꯥꯝ ꯂꯦꯡꯖꯜꯂ ꯅꯥꯔ ꯂꯩꯔꯦꯕ ꯑꯝꯇ ꯌꯦꯡꯊꯣꯛꯍꯧꯗ꯭ꯔꯗꯤ ꯑꯩ ꯍꯌꯦꯡ ꯀꯨꯏꯁꯜꯂꯛꯑꯗꯤ ꯑꯐꯕ ꯑꯣꯏꯔꯣꯏ ꯇꯧꯕꯅꯦ
ꯅꯨꯡꯁꯤꯠ ꯀꯥꯕꯩ ꯑꯣꯏꯖꯥꯠꯂꯣ
ꯅꯠꯇꯦ ꯅꯨꯡꯁꯤꯠ ꯀꯥꯕꯩ ꯅꯠꯇꯦ ꯑꯥ ꯀꯩ ꯍꯥꯏꯅꯤ ꯇꯨꯝꯕꯗ ꯑꯈꯣꯏꯒꯤ ꯀꯩꯅꯣꯗꯨꯖꯨ ꯃꯣꯝꯄꯥꯛꯇꯨꯖꯨ ꯌꯥꯝ ꯅꯨꯡꯉꯥꯏꯇꯕ
ꯎꯝ
ꯑꯗꯨꯗꯨꯒꯤꯅꯦꯕ ꯍꯥꯏꯗꯤ ꯑꯥ ꯀꯨꯊꯔ ꯑꯗꯨꯝ ꯂꯩꯕꯗꯣ
ꯎꯝ
ꯑꯗꯨ ꯑꯣꯏꯕ ꯑꯗꯨꯗꯨꯅ ꯎꯝ ꯀꯩ ꯍꯥꯏꯅꯤ ꯅꯥꯕ ꯍꯥꯏꯇꯥꯔꯦ ꯌꯥꯝꯅ ꯀꯅꯣꯗꯣ ꯑꯗꯨꯒꯤ ꯃꯣꯝꯄꯥꯛꯇꯨꯗ ꯇꯨꯝꯕꯗꯣ
ꯑꯥ
ꯑꯝꯇ ꯌꯦꯡꯊꯣꯛꯅꯤꯡꯉꯤꯝꯅꯤꯅꯦ
ꯃꯣꯝꯄꯥꯛꯁꯦ ꯐꯖꯔꯝꯃꯦ ꯑꯩꯁꯨ ꯑꯩꯒꯤ ꯏꯁꯥꯅꯒ ꯅꯣꯕꯥꯏꯜ ꯂꯣꯏꯅ ꯀꯨꯞꯆꯤꯜꯂꯒ ꯅꯥꯀꯟ ꯅꯥꯀꯟꯗ ꯇꯣꯡꯈꯠꯂꯒ ꯍꯧꯖꯤꯛ ꯇꯧꯌꯤꯁꯤ ꯑꯗꯨꯅꯦ ꯀꯅꯣ ꯍꯥꯏꯇꯥꯔꯦ ꯈꯣꯏꯒꯤ ꯑꯃ ꯂꯩꯇ꯭ꯔꯅꯦ ꯃꯣꯏꯒꯤ ꯎꯗꯒ ꯀꯅꯣ ꯗꯧꯔ ꯂꯩꯕꯗꯣ ꯊꯧꯔꯤꯒꯨꯝꯕ ꯅꯦꯠ ꯇꯧꯔꯒ ꯇꯨꯝꯕꯒꯤ
ꯑꯥ ꯑꯥ ꯑꯥ ꯍꯥ ꯍꯥ
ꯑꯗꯨꯒ ꯆꯞ ꯃꯥꯟꯅꯕꯤꯅꯦ ꯑꯩ ꯃꯣꯝꯄꯥꯛꯁꯦ ꯍꯧꯖꯤꯛ
ꯅꯥꯔꯦꯕ
ꯑꯗ ꯍꯣꯏ ꯌꯦꯡꯊꯣꯛꯀꯦꯖꯨ ꯌꯦꯡꯊꯣꯛꯑꯣ ꯑꯗꯣ ꯐꯒꯤꯕꯁꯨ ꯌꯥꯏ ꯈꯔ ꯁꯥꯖꯦꯟ ꯅꯨꯡꯖꯦꯟ ꯍꯧꯖꯤꯛ
ꯅꯣꯏꯈꯠ ꯅꯣꯏꯈꯠꯂꯛꯄꯩꯔꯖꯨ ꯈꯪꯗꯦꯗꯥ ꯍꯟꯇꯛꯇꯤ ꯈꯔ ꯅꯣꯏꯈꯠꯂꯦꯕ
ꯎꯝ ꯍꯣꯏꯅꯦ ꯍꯣꯏꯅꯦ ꯑꯗꯨꯒ ꯂꯥꯏꯔꯕ ꯁꯥꯔꯤꯝꯅꯤ ꯅꯠꯇ꯭ꯔꯥ
ꯏꯁ ꯀꯩꯅꯣꯍꯦ ꯂꯥ ꯑꯗꯨꯗ ꯈꯤꯇꯪ ꯍꯦꯟꯖꯜꯂꯨꯕꯩ ꯋꯥꯅꯤ ꯀꯩꯝ ꯀꯩꯅꯣ ꯇꯧꯗꯦ ꯀꯩꯅꯣ
ꯑꯍꯥꯎꯕꯗꯣ ꯃꯌꯥꯝ ꯆꯥꯔꯝꯅꯤꯅ ꯑꯈꯣꯏ ꯁꯨꯃꯥꯏꯅ ꯁꯦꯕꯣꯠ ꯇꯣ ꯁꯣ ꯁꯦꯕꯦꯠ ꯁꯦꯕꯣꯠ ꯆꯥꯔꯤ ꯁꯨꯃꯥꯏꯅ ꯆꯥꯔꯗꯤ ꯅꯣꯏꯖꯨ ꯅꯣꯏꯔꯣꯏꯗꯕ
ꯎꯝ ꯑꯣ ꯐꯔꯦ ꯕꯣꯜꯒꯤ ꯀꯩꯅꯣꯖꯨ ꯌꯧꯁꯜꯂꯛꯇꯣꯔꯦ ꯉꯥꯏꯍꯥꯛꯇ ꯑꯩꯖꯨ ꯀꯩꯅꯣ ꯑꯝꯇ ꯄꯥꯡꯈꯠ ꯄꯥꯡꯈꯠꯂꯨꯒꯦ ꯀꯩꯅꯣꯗ ꯌꯦꯡꯗꯣꯏꯅꯦꯕ ꯑꯥ ꯀꯥꯞꯊꯣꯛꯑ ꯌꯦꯡꯗꯣꯏꯅꯦꯕ
ꯑꯦ ꯄ꯭ꯔꯣꯖꯦꯛꯇꯔ ꯂꯩꯕ꯭ꯔꯣ ꯍꯥꯏꯁꯦ
ꯑꯩꯈꯣꯏ ꯌꯦꯡꯗꯣꯏꯅꯦꯕ
ꯏꯁ ꯄꯩꯁꯥ ꯄꯥꯏꯗꯦꯌꯦ ꯄ꯭ꯔꯣꯖꯦꯛꯇꯔꯗ ꯌꯦꯡꯗꯣꯔꯤꯌꯦ ꯑꯈꯣꯏꯅ ꯁꯣꯝ ꯅꯥꯀꯟꯗ ꯑꯥ ꯀꯅꯣꯗꯕꯨ ꯇꯤꯚꯤꯗꯕꯨ ꯌꯦꯡꯕ ꯐꯪꯖꯗꯦ ꯐꯣꯟꯁꯤꯗꯕꯣꯛꯇ ꯃꯣꯏ ꯁꯞꯁꯀ꯭ꯔꯤꯞꯁꯟ ꯂꯧꯕ ꯉꯝꯖꯗꯦ
ꯍꯦ ꯋꯥꯔꯤꯗꯤ ꯌꯥꯔꯦ ꯌꯥꯔꯦ ꯊꯝꯃꯦ ꯊꯝꯃꯦ ꯑꯗꯨꯏ ꯀꯥꯞ
ꯅꯣ ꯍꯣꯏ ꯀꯥꯞꯄꯣ ꯀꯥꯞꯄꯣ ꯊꯝꯃꯦꯀꯣ